ꯎꯝ ꯇꯥꯔꯕ꯭ꯔꯣ
ꯇꯥꯆ ꯌ‌ꯦ
ꯑꯣꯐ
ꯆꯠꯂ‌ꯦ
ꯣ ꯏꯀꯣ ꯆꯠꯂꯦ ꯑꯗꯨ ꯑꯗꯨꯝ ꯉꯥꯡꯈ꯭ꯔꯣꯅꯪ
ꯑꯜꯦ
ꯍꯉꯗ ꯉꯥꯡꯉꯕ ꯉꯥꯡꯕ ꯑꯗꯨꯉ
ꯌꯥꯗꯦ ꯌꯥꯗꯦ
ꯌꯥꯗꯦ
ꯎꯝ
ꯌꯥꯔꯕꯣ
ꯍꯂꯣ ꯊꯥꯔꯣ
ꯎꯝ ꯌꯎꯔꯕ ꯇꯥꯏꯌꯦ ꯇꯥꯏꯌꯦ
ꯇ ꯈ ꯈ꯭ꯔꯗꯑꯗ ꯌꯥꯎꯗ ꯏꯗ ꯅꯪꯒꯤ
ꯑ ꯑꯉꯣ ꯍꯧꯖꯤꯛꯇꯀꯤ ꯍꯜꯂꯣ ꯑꯣ ꯁꯦꯡꯅ ꯇꯥꯏ ꯍꯧꯖꯤꯛ ꯍ ꯀꯣ ꯌꯥ ꯍꯥꯏꯕꯅꯤ ꯑꯣ
ꯑ ꯌꯥꯔꯅꯤ ꯌꯥꯔꯅꯤ ꯏꯉꯣ ꯍꯧꯖꯤꯛꯇꯤ
ꯌꯥꯕ꯭ꯔꯣ ꯌꯥꯔꯦ
ꯑꯗꯨꯒ ꯉꯥꯅꯨꯗꯣ
ꯉꯥꯅꯨ ꯄꯤꯔꯛꯑꯣ ꯍꯥꯏꯔꯣ ꯑꯁ ꯁꯤ ꯌꯥ ꯆꯔ ꯑꯃꯃꯨ ꯀꯠꯇ ꯍꯥꯏꯗ
ꯅꯪ ꯀꯩꯅꯣ ꯂꯕ ꯂꯥꯏꯇ ꯔ ꯄꯁ ꯂ ꯂꯩꯕ ꯂꯥꯏꯇ
ꯂꯩꯩꯇꯤ ꯑꯩ ꯀꯔꯝ ꯂꯩꯇꯦ ꯑꯩꯉꯣꯟꯗ ꯫
ꯑꯗꯨꯗꯤ ꯈꯪꯗ꯭ꯔꯦ ꯑꯩ ꯈꯪꯗ꯭ꯔꯦ ꯀꯣ ꯑꯩ ꯈꯪꯗ꯭ꯔꯦ ꯫
ꯐꯔꯦ ꯑꯗꯨꯗꯤ
ꯌꯥꯔꯕꯣ ꯌꯥꯗꯦ
ꯑꯃꯨꯛ ꯌꯥꯏ ꯑꯃꯨꯛ ꯑꯃꯨꯛ ꯇꯥꯏ ꯑꯃꯨꯛ ꯇꯥꯗꯦ ꯇꯧꯋꯦ ꯀꯩꯅꯣ ꯫
ꯑꯗꯨ ꯉꯥꯅꯨꯗ ꯏꯁꯤꯡꯕꯤꯔꯕꯣꯕ ꯫
ꯉꯥꯅꯨꯗꯣ ꯏꯁꯤꯡ ꯍꯥꯞꯄꯤꯔꯕꯣꯕ ꯫
ꯉꯥꯅꯨꯒꯤ ꯌꯨꯝꯗ ꯏꯁꯤꯡ ꯂꯩꯑꯦ ꯄꯤꯗ꯭ꯔꯁꯨ ꯃꯣꯏ ꯈꯪꯅ ꯊꯛ ꯆꯥꯖꯅꯤ
ꯀꯩꯅꯣ ꯉꯥꯅꯨꯒꯤ ꯌꯨꯝꯁꯤꯕꯨ ꯁꯃꯨꯗ꯭ꯔ ꯃꯊꯛꯇ ꯁꯥꯕꯖꯠꯂꯣ ꯫
ꯍꯣꯏ ꯁꯃꯨꯗ꯭ꯔ ꯃꯊꯛꯇꯅꯤ꯫
ꯍꯜꯂꯤꯕ꯭ꯔꯣ ꯍꯧꯖꯤꯛꯁꯨ꯫
ꯑꯝ ꯈꯪꯗꯦ ꯍꯟꯗ꯭ꯔꯦ ꯫
ꯎꯝ
ꯃꯩ ꯂꯥꯛꯑꯗꯤ ꯐꯗꯣꯏꯅꯤꯗ ꯁꯥꯕꯅ ꯁꯤꯗꯣꯔꯦ ꯃꯩꯁꯨ ꯌꯥꯝ ꯃꯨꯠꯅꯤꯡꯕ꯭ꯔꯕꯨ ꯁꯥꯔꯤ ꯀꯥꯟꯁꯤꯗ
ꯑꯦ ꯍꯦ ꯍꯦ ꯇꯞꯅꯉꯥꯡꯉꯣ ꯫
ꯀꯟꯅ ꯉꯥꯡꯒꯅꯤ ꯅꯊꯧ ꯂꯩꯕ꯭ꯔꯣ ꯫
ꯇꯞꯅ ꯉꯥꯡꯉꯨ ꯇꯞꯅ ꯉꯥꯡꯉꯣ꯫
ꯑꯩꯗꯤ ꯇꯞꯅ ꯉꯥꯡꯕ ꯍꯩꯕ ꯃꯤ ꯅꯠꯇꯦ ꯫
ꯎꯝ ꯂꯧꯁꯪ ꯆꯠꯄꯗ ꯅꯨꯡꯉꯥꯏꯕ꯭ꯔꯣꯕ
ꯅꯨꯡꯉꯥꯏꯇ ꯋꯥꯏ ꯫
ꯑꯗꯨ ꯃꯊꯛ ꯉꯥꯏꯍꯥꯛ ꯀꯥꯔꯒ ꯋꯥꯏ ꯑꯦꯁ
ꯑꯁ ꯉꯝꯃꯔꯣꯏ ꯑꯩꯗꯤ ꯋꯥꯏ ꯫
ꯎꯝ ꯑꯥ ꯎꯝ ꯆꯤꯡꯗꯣꯟ ꯄꯨꯕꯒꯤ ꯅꯣꯡꯃ ꯑꯩꯅ
ꯅꯣ ꯆꯠꯅꯤꯡꯗꯦ ꯫
ꯆꯤꯡꯗꯣꯟ ꯄꯨꯔꯒ ꯀꯥꯕ ꯉꯝꯗ꯭ꯔꯗꯤ ꯑꯗꯨꯝ ꯂꯝꯕꯤ ꯇꯪꯈꯥꯏꯗ ꯊꯥꯗꯣꯛꯂ ꯑꯩ ꯑꯗꯨꯝ ꯀꯥꯈꯅꯤ ꯫
ꯉꯝꯃꯔꯣꯏ ꯑꯩꯗꯤ ꯅꯪꯒ ꯁꯨꯡ ꯆꯠ ꯆꯜꯂꯣꯏ ꯑꯗꯨꯗꯤ ꯫
ꯃꯅꯦ ꯅꯪꯒ ꯁꯨꯡꯆꯠ ꯆꯠꯂꯣꯏ ꯅꯪ ꯐꯠꯇꯦ ꯑꯍꯟ ꯅꯪ ꯐꯠꯇꯦ ꯅꯕꯨꯛ ꯐꯠꯇꯦ ꯫
ꯍꯣꯏ ꯍꯣꯏ ꯍꯣꯏ ꯍꯣꯏ ꯍꯣꯏ ꯍꯣꯏ ꯀꯣ
ꯀꯩꯅꯣ ꯍꯣꯏ ꯍꯣꯏꯗꯤ ꯊꯥꯔꯛꯎꯔ ꯅꯃꯥꯏꯗ ꯫
ꯍꯣꯏ ꯍꯣꯏ ꯍꯣꯏ ꯀꯣ ꯍꯣꯏ ꯀꯣ
ꯍꯝ ꯑꯍꯟ ꯈꯠꯜꯂꯤ ꯑꯃꯨꯛꯀꯁꯨ
ꯎꯝ ꯎꯝꯍꯝ
ꯍꯣꯔꯦꯟꯗꯤ ꯑꯥ ꯀꯩꯅꯣ ꯑꯥ ꯉꯥ ꯀꯣꯛꯇꯥ ꯍꯣꯡꯒꯦ ꯫
ꯑꯠꯆꯥ ꯅꯪꯅ
ꯍꯣꯏ ꯑꯗꯨꯗꯤ ꯊꯣꯡꯕ ꯑꯩ ꯍꯩꯌꯦ ꯌꯥꯝ ꯂꯥꯏ꯫
ꯌꯥꯔꯣꯏꯗ
ꯌꯥꯏꯗ ꯃꯔꯣꯏꯁꯨ ꯂꯩꯔꯦ ꯫ ꯃꯔꯣꯏꯁꯨ ꯍꯥꯞꯇꯔꯅꯤ ꯍꯣꯔꯦꯟ ꯗꯨꯀꯥꯟ ꯆꯠꯂꯅꯤ ꯉꯥ ꯑꯥ ꯎ ꯅꯨꯡꯁꯥ ꯅꯨꯡꯁꯥ ꯆꯠꯈ꯭ꯔꯀꯥꯟꯗ ꯅꯨꯡꯁꯥꯕ ꯌꯨꯝ ꯆꯠꯈ꯭ꯔ ꯀꯥꯟꯗ
ꯌꯥꯏ ꯌꯥꯏ ꯌꯥꯏ ꯑꯗꯨꯕꯨ ꯍꯧꯔꯣꯏ ꯏꯁꯦꯡꯅ ꯍꯥꯏꯔꯒꯦ ꯑꯗꯨꯗꯤ ꯍꯤ ꯍꯤ
ꯕꯅꯤ ꯅꯍꯥꯟ ꯅꯍꯥꯟ ꯑꯩꯅ ꯐꯖꯅ ꯊꯣꯡꯉꯦ ꯍꯥꯎꯋꯦ ꯑꯁ ꯊꯣꯡ ꯃꯌꯥꯝ ꯍꯩꯔꯦ ꯍꯥꯏꯕꯤꯔꯤꯅꯤ ꯑꯩꯈꯣꯏ ꯕꯥꯅ ꯅꯪ ꯀꯩꯁꯨ ꯈꯪꯗꯦꯅ
ꯅꯕꯗ ꯍꯥꯎ ꯇ ꯍꯥꯏ ꯅꯨꯅꯨꯡꯉꯥꯏꯇ ꯍꯥꯏꯕꯒꯤ
ꯍꯥꯎꯗ꯭ꯔꯗꯤ ꯆꯥꯛ ꯍꯥꯞꯀꯗ꯭ꯔꯥ ꯍꯥꯎꯕꯤꯅꯤ ꯆꯥꯛꯁꯨ ꯍꯥꯞꯄꯗꯣ ꯂꯣꯏꯅ ꯆꯥꯊꯣꯛꯏꯗꯣ ꯅꯪ ꯅꯪ ꯌꯥꯝ ꯄꯪꯉꯦꯅ ꯀꯣꯛ ꯌꯥꯎꯗꯤ
ꯃꯤ ꯂꯧ ꯆꯠꯂꯦ ꯋꯥꯕꯦ ꯆꯥꯛꯠꯇꯨ ꯆꯥꯝꯅꯅꯦ
ꯇ ꯅꯠꯇꯦ ꯎꯝ ꯍꯥꯎꯗ꯭ꯔꯗꯤ ꯀꯅꯥ ꯌꯥꯝ ꯆꯥꯟꯅꯒꯦ ꯍꯥꯎꯗ꯭ꯔꯗꯤ ꯀꯅꯥ ꯍꯥꯞꯀꯦ ꯍꯥ ꯅꯪ ꯅꯪ ꯈꯛ ꯑꯣꯏꯔꯝꯅꯤ ꯑꯩꯗꯤ ꯍꯥꯎꯗ꯭ꯔꯗꯤ ꯆꯥꯛ ꯍꯥꯞꯇꯦ
ꯑꯩꯗꯤ ꯍꯨꯃꯥꯡ ꯊꯣꯛꯈ꯭ꯔꯗꯤ ꯑꯗꯨꯝ ꯍꯥꯎꯕ꯭ꯔꯥ ꯍꯥꯎꯗ꯭ꯔꯗꯤ ꯈꯪꯗ꯭ꯔꯦ ꯑꯗꯨꯝ ꯊꯥꯛꯄꯤꯤ ꯆꯥꯏꯔꯤꯁꯦ
ꯑꯣ ꯑꯗꯨꯗꯤ ꯅꯪꯒꯤ ꯅꯨꯡꯇꯤꯒꯤ ꯍꯋꯥꯏ ꯆꯝꯐꯨꯠ
ꯌꯥꯏ ꯑꯩꯈꯣꯏꯗꯤ ꯆꯝꯐꯨꯠ ꯄꯥꯝꯖꯕ ꯃꯤꯅ
ꯑꯗꯨꯗꯤ ꯍꯤꯡꯃꯤꯟꯅꯕ ꯌꯥꯔꯔꯣꯏ ꯍꯥ
ꯍꯩ ꯍꯥ ꯑꯩꯅ ꯍꯥꯏꯔꯦ ꯑꯩꯅ ꯍꯥꯏꯔꯦꯀꯣ ꯉꯁꯥꯏ ꯐꯖꯅ ꯁꯦꯡꯅ ꯍꯥꯏꯔꯦ ꯃꯍꯥꯔꯥꯅꯤꯒꯨꯝꯕ ꯊꯝꯕꯤꯅꯤ ꯑꯗꯨꯕꯨ ꯑꯗꯨꯕꯨ ꯂꯧꯗꯤ ꯆꯠꯄ
ꯃꯍꯥꯔꯅꯤ ꯃꯍꯥꯔꯥꯅꯤ ꯑꯗꯨꯨ ꯊꯝꯕꯤꯅꯤ ꯀꯥꯏꯅ ꯍꯥꯏꯔꯒ ꯑꯃꯨꯛ ꯂꯧꯎ ꯄꯜꯂꯛꯑꯦ ꯅꯪ ꯌꯥꯗꯦꯕꯣ
ꯅꯪ ꯅꯪꯕꯨ ꯂꯧꯗꯨ ꯁꯨ ꯍꯥꯏꯕ ꯅꯠꯇꯦꯅꯦ
ꯂꯧ ꯆꯦ ꯄꯍꯤꯦꯕꯨꯁꯨꯕꯨ ꯆ ꯆꯥꯛ ꯌꯦꯟꯖꯥꯡꯗꯤ ꯊꯤꯡꯕꯤꯒꯦ ꯍꯣꯏ ꯑꯗꯨꯒ ꯃꯤ ꯃꯌꯥꯝꯒꯤ ꯆꯥꯛ ꯌꯦꯟꯖꯥꯡꯗꯤ ꯊꯣꯡꯕ ꯃꯤ ꯈꯨꯨꯟꯃꯨ ꯀꯦꯖꯤ ꯇꯥꯛꯏ ꯂꯥꯡ ꯀꯅꯥꯅ ꯊꯣꯡꯗꯣꯏꯅꯣ ꯍꯣꯏ ꯄꯤꯖꯕꯨꯗꯤ ꯀꯩꯁꯨ ꯀꯥꯏꯗꯤ ꯊꯣꯡꯒꯅꯤ ꯀꯩꯁꯨ ꯀꯥꯏꯗꯤ ꯄꯤꯖꯕꯗꯨꯣ ꯃꯤꯒꯤ ꯃꯤꯒꯤ ꯆꯥꯅꯕ ꯃꯤꯒꯤ ꯄꯤꯖꯕꯗꯣ ꯎꯝ ꯀꯩ ꯍꯥꯏꯅꯤ ꯑꯩꯉꯣꯟꯗ ꯄꯤꯖꯅꯤꯡꯕ ꯍꯥꯏꯇꯥꯔꯦ ꯌꯥꯝ ꯄꯤꯖꯅꯤꯡꯉꯤ
ꯑꯥ ꯌꯥꯏ ꯑꯗꯨꯗꯤ
ꯂꯩ ꯍꯧꯖꯤꯛꯇꯤ ꯑꯩꯉꯣꯟꯗ ꯂꯩꯇꯕꯩ ꯋꯥꯅꯤ ꯑꯩꯉꯣꯟꯗ ꯂꯩꯔꯗꯤ ꯃꯤꯒꯤ ꯍꯦꯛꯇ ꯄꯤꯖꯅꯤꯡ
ꯑꯩꯁꯨ ꯄꯤꯖꯥꯎꯀꯣ ꯂꯩꯔꯀꯥꯟꯗ
ꯅꯪ ꯑꯩꯒꯤ ꯍꯥꯟꯅ ꯄꯤꯖ
ꯄꯤꯖꯥꯒꯦ ꯄꯤꯖꯥꯒꯦ ꯑꯁꯣ ꯑꯁꯣꯝꯗ ꯂꯥꯛꯑꯣ ꯁꯣꯝꯗ ꯑꯁꯣꯝꯗ ꯂꯥꯛꯑꯣ ꯑꯩꯅ ꯄꯨꯕ ꯀ
ꯐꯥꯔꯤꯅꯤ
ꯁꯣꯝꯗ ꯂꯥꯛꯗꯤ ꯑꯩ ꯅꯨꯄꯨꯕꯨ ꯀꯣꯏꯕꯤꯒꯦ
ꯅꯠꯇꯦ ꯑꯗꯨ ꯂꯥꯏꯔꯤ ꯅꯪ ꯅꯪ ꯐꯥꯕꯤꯌꯦꯗꯤ ꯑꯩ ꯀꯩꯗꯧꯗꯣꯏꯕ
ꯑꯩ ꯑꯗꯨ ꯑꯗꯨꯝꯕ ꯃꯤꯃꯛꯇꯤ ꯅꯠꯇꯦꯀꯣ
ꯊꯥꯖ ꯍꯦꯛꯇ ꯊꯥꯖꯕ ꯌꯥꯗꯦ ꯀꯃꯤ ꯍꯥꯏꯁꯦ
ꯅꯤꯀ ꯔꯁꯨ
ꯆꯤꯅ ꯑꯃꯃ ꯇꯧꯕ ꯊꯕꯛꯇꯨꯅ ꯑꯃ ꯍꯧꯔꯛꯑꯗꯤ ꯑꯩ ꯃꯥꯡꯖꯗ꯭ꯔꯣ ꯀꯣꯏꯕ ꯂꯥꯛꯑ ꯀꯣꯏꯕ ꯄꯨꯕꯤꯅꯤ ꯂꯥꯛꯑꯣ ꯍꯥꯏꯔꯒ ꯂꯥꯛꯑꯒ ꯐꯥꯕꯤꯔ ꯂꯣꯏꯔꯦꯅꯦꯍꯦ
ꯎꯝ ꯅꯪꯅ ꯍꯥꯏꯕꯒꯤ ꯋꯥꯈꯟꯗ ꯊꯣꯛꯂꯛꯄ ꯋꯥꯅꯤꯀꯣ ꯋꯥꯈꯟꯗꯁꯨ ꯂꯩꯇꯦꯀꯣ ꯑꯗꯨꯒꯨꯝꯕ
ꯆꯟꯊꯕ ꯎꯝ ꯎꯝ ꯎꯝ ꯑꯩ ꯍꯥꯏꯗ꯭ꯔꯤꯉꯩꯗ ꯋꯥꯈꯜꯗ ꯍꯥꯟꯅ ꯊꯣꯛꯑꯦ ꯈꯪꯉꯦ ꯑꯩ ꯌꯥꯝ ꯈꯪꯕ ꯃꯤꯅꯦ ꯅꯪꯅ ꯈꯟꯕ ꯃꯈꯩꯁꯨ ꯂꯣꯏꯅ ꯈꯪꯉꯦ
ꯎꯝ
ꯀꯩꯅꯣ ꯌꯦꯗꯤ ꯌꯦꯗꯤ ꯀꯩꯅꯣ
ꯍꯣꯔꯦꯟꯦꯟ ꯍꯥꯏꯒꯦ ꯑꯦ ꯍꯥꯏꯗꯨ ꯍꯣꯔꯦꯟꯦꯟ ꯍꯥꯏꯒꯦꯀꯣ
ꯐꯔꯦ ꯅꯪ ꯅꯪ ꯉꯥꯡꯕ ꯉꯝꯗ꯭ꯔꯦ
ꯑꯦ ꯍꯥꯏꯕꯗꯤ ꯍꯣꯔꯦꯟ ꯍꯥꯏꯕꯤꯒꯦ
ꯅꯪ ꯌꯥꯝ ꯁꯣꯜꯂꯦ ꯇꯨꯅ ꯅꯪ ꯄꯥꯏꯗꯣꯔꯤ ꯠꯇꯨꯒꯤ ꯃ ꯈꯥ ꯂꯩꯗꯧꯔꯤꯅ
ꯑꯗꯨ ꯂꯥꯛꯂ ꯍꯡꯉꯨꯕ ꯂꯥꯛꯂ ꯍꯡꯉꯣꯕ
ꯂꯥꯛꯑꯣꯏ ꯍꯌꯦꯡꯋꯥꯏ ꯅꯪ ꯌꯨꯝ ꯄꯥꯜꯂꯛ ꯀꯥꯟꯅ ꯈꯪꯅꯅꯤꯗ ꯑꯗꯨꯗꯤ
ꯂꯥꯛꯂ ꯌꯦꯡꯉꯕ
ꯑꯩꯗꯤ ꯂꯥꯛꯑꯣꯏꯕ
ꯍꯦ ꯂꯑꯣ ꯂꯑꯣ ꯀꯣ ꯂꯑꯣ ꯀ
ꯂꯥꯛꯑꯣꯏ ꯀꯣ ꯂꯥꯛꯑꯣꯏ ꯀꯣ
ꯎꯝ ꯐꯥꯩ ꯇꯧꯅꯦ ꯀꯩꯅꯣꯔꯗ ꯑꯩ ꯂꯩꯐꯝ ꯔꯣꯝꯗ ꯂꯥꯛꯑꯣ ꯑꯗꯨꯔꯣꯝꯗꯁꯨ ꯊꯕꯛꯛꯇ ꯑꯗꯨꯝ ꯇꯧꯕ ꯌꯥꯅꯤ
ꯑꯗꯨꯗꯁꯨ ꯂꯥꯛꯑꯣꯏꯕ
ꯑꯗꯨꯒ ꯃꯔꯛ ꯃꯔꯛꯇ ꯑꯩꯁꯨ ꯁꯨꯇꯤ ꯐꯪꯉꯗꯤ ꯑꯗꯨꯝ ꯀꯣꯏꯕꯨ ꯄꯨꯕꯤꯒꯦ
ꯎꯝ ꯀꯒꯔꯥ
ꯃꯐꯝꯗ ꯑꯗꯨꯝ ꯂꯩꯗꯣꯏꯔꯣ ꯑꯩꯅ ꯌꯨꯝꯗ ꯂꯩꯗꯣꯏꯔꯣ ꯍꯥꯏꯁꯦ ꯑꯗꯨꯗꯤ
ꯀꯁꯤꯅ ꯀ ꯊꯖꯤꯟꯗꯗꯤ ꯀ
ꯂꯩꯅꯅꯥꯔꯕꯈꯜꯗ ꯂꯣꯏꯅ
ꯑ ꯑꯗꯨꯗꯤ ꯑꯗꯨꯗꯤ ꯑꯩ ꯎꯝ ꯅꯨꯄꯥ ꯑꯅꯤ ꯀꯣꯏꯕ ꯌꯥꯔꯦꯅꯦ
ꯋꯥ
ꯃꯥꯂꯦ ꯑꯁꯦꯡꯕ ꯅꯪ ꯑꯥꯗ ꯊꯕꯛ ꯇꯧꯔꯣ ꯑꯩ ꯌꯨꯝꯗ ꯂꯩꯔꯣ ꯑꯗꯨꯗꯤ ꯑꯅꯤ ꯀꯣꯏꯕ ꯌꯥꯔꯦ
ꯍꯣꯏ ꯍꯣꯏ ꯍꯣꯏ ꯍꯣꯏ ꯅꯪꯒꯤ ꯄꯥꯝꯕ ꯇꯧꯋ ꯀꯣ
ꯇꯒꯦ ꯇꯧꯒꯦ
ꯅꯪ ꯅꯪ ꯉꯁꯤ ꯐꯩ ꯍꯥꯏꯕꯗꯨ ꯇꯧꯔꯣ ꯍꯣꯏ ꯍꯣꯏ ꯭ꯔꯤ ꯆꯥꯎꯟ ꯊꯣꯡꯅꯤꯕ ꯇꯤꯟ ꯐꯤꯁ ꯊꯣꯡꯅꯤꯕ
ꯎꯝ ꯇꯤꯟ ꯐꯤꯁꯅ ꯇꯦꯡꯉꯥꯀꯣ ꯇ ꯍꯥꯏ
ꯑ ꯉ ꯀꯗ ꯑ
ꯅꯍꯥꯟ ꯒꯦꯝ ꯁꯥꯟꯅꯕꯗ ꯎ ꯃꯤꯡꯗꯣ ꯉꯥ ꯀꯧꯇꯥꯗ ꯌꯥꯎꯔꯛꯏꯅꯦ
ꯁꯤ
ꯅꯣꯏ ꯀꯥꯡꯕꯨꯅꯦꯗ ꯅꯣꯏ ꯅꯣꯏ ꯀ ꯀꯥꯡꯕꯨꯅꯦꯗ
ꯇꯠꯅ ꯇ ꯁ ꯊꯤꯕꯒꯪꯕꯨꯅꯤ
ꯃꯥꯅꯤ ꯃꯥꯅꯤ ꯁ ꯊꯤꯕ ꯀꯥꯡꯕꯨꯅꯤ
ꯑꯩ ꯁꯛ ꯊꯤꯕ ꯀꯥꯡꯕꯨꯁꯦ ꯃꯤꯅ ꯄꯥꯝꯖꯕꯗ
ꯇꯥꯟꯖꯗꯦ ꯈꯣꯏꯗꯤ
ꯃꯤꯅ ꯄꯥꯝꯖꯕꯗꯣ ꯁꯛꯈꯤꯕ ꯀꯥꯡꯕꯨꯗꯨꯀꯣ
ꯄꯥꯝꯗ꯭ꯔꯗꯤꯌꯦ ꯅꯪ ꯅꯪ ꯄꯥꯝꯕꯩ ꯑꯣꯏꯔꯝꯅꯤ ꯁꯛ ꯊꯤꯕ ꯀꯥꯡꯕꯨꯗꯣ
ꯍ ꯍ ꯍ ꯍ ꯍꯣꯏ ꯑꯗꯨ ꯀꯩꯅꯣꯅꯦ ꯂꯧꯗꯤ ꯆꯠꯂꯣ ꯀꯣ ꯂꯧꯗꯤ ꯆꯠꯂꯣ ꯂꯧꯗꯤ ꯈꯤꯇꯪ ꯆꯠꯂꯣ
ꯆꯠꯂꯦꯅꯪꯉ ꯁꯤꯁꯨ ꯆꯠꯂꯦ
ꯑꯗꯨꯃꯥꯏꯅ ꯅꯠꯇꯦ ꯑꯗꯨꯗꯤ ꯄꯥꯝꯕꯤꯕꯗꯩ ꯑꯩꯁꯨ ꯆꯠꯄ ꯌꯥꯏꯗ
ꯑꯗꯨꯗꯤ ꯅꯪ ꯉꯁꯥꯏ ꯆꯠꯄ ꯌꯥꯗ꯭ꯔꯣ ꯑꯩ ꯋꯥ
ꯎ ꯑꯗꯨꯅꯦ ꯑꯩ ꯑꯗꯨꯝ ꯆꯠꯄ ꯌꯥꯏꯌꯦ ꯄꯥꯝꯕꯤꯕꯒꯨꯝꯕ ꯆꯥꯛ ꯌꯦꯟꯁꯥꯡ ꯊꯤꯟꯗꯤ ꯑꯩ ꯑꯗꯨꯝ ꯆꯠꯄ ꯌꯥꯏ
ꯊꯕꯛ ꯌꯥꯝ ꯁꯨꯍꯩꯅꯤꯡꯕ ꯋꯥꯔꯣ
ꯍ ꯍ ꯂꯧ ꯆꯥꯎꯅ ꯂꯩꯕꯅꯦ ꯊꯕꯛ ꯈꯔ ꯁꯨ꯭ꯔꯗꯤ ꯌꯥꯔꯣꯏꯅꯦꯍꯦ
ꯁꯨꯔꯦꯕ ꯑꯩ ꯊꯕꯛ ꯁ ꯁ ꯁꯨꯔꯦꯕ
ꯀꯔꯤ ꯆꯥꯅꯦ ꯂꯧ ꯀꯩꯅꯣ ꯇꯧꯕ꯭ꯔꯗꯤ
ꯅꯪ ꯅꯪ ꯊꯕꯛ ꯁꯨꯔꯦ ꯑꯩ ꯇꯥꯔꯒꯦ ꯑꯗꯨꯗꯤ ꯌꯥꯏ
ꯎꯝ
ꯃꯍꯥꯔꯥꯅꯤꯒꯤ ꯇꯥꯏꯞꯇ ꯊꯝꯕꯤꯅꯤ ꯍꯥꯏ ꯂꯧꯁꯨ ꯑꯃꯨꯛ ꯁꯨꯍꯟꯒꯅꯤ ꯍꯥꯏ ꯃꯨꯀꯨ ꯇꯥ ꯑꯦꯁꯤ ꯅ ꯄꯁ
ꯏꯃꯥ ꯏꯃꯥꯕꯨꯖꯟ ꯁꯦꯕꯥ ꯇꯧꯔꯕ ꯂꯧ ꯐꯖꯅ ꯁꯨꯔꯕ
ꯁꯦꯕꯥꯕꯨꯗꯤ ꯇꯧꯗꯒꯦ ꯍꯣꯏ ꯑꯗꯨ ꯑꯣꯏꯔꯁꯨ ꯂꯧꯗꯤ ꯁꯨꯡ ꯁ ꯁꯨꯔꯣꯏꯕ ꯆꯠꯂꯣꯏꯕ ꯑꯩ
ꯎꯝ
ꯔꯍ ꯆꯀꯗꯕꯨ ꯃꯤꯅꯔꯇꯕꯩ
ꯍꯣꯏ ꯍꯣꯏ ꯂꯥꯛꯈ꯭ꯔꯀꯥꯟꯗꯗꯨꯗꯤ ꯆꯠꯄ ꯆꯠꯇꯕꯗꯨꯗꯤ ꯈꯪꯅꯤꯦ
ꯎ ꯑꯩ ꯑꯗꯨꯗꯤ ꯑꯩ ꯆꯦꯟꯈ꯭ꯔꯅꯤ